ꯑꯣ
ꯆꯠ ꯆꯥꯔꯕ꯭ꯔꯥ
ꯇ ꯁꯥꯥꯔ
ꯀ
ꯎꯝ ꯉꯁꯤꯁꯦ ꯁꯧꯒꯔꯤ ꯆꯥꯏꯌꯦ
ꯑꯣꯁꯒ꯭ꯔꯤꯁꯦ ꯃꯇꯝ ꯑꯣꯏꯅꯤꯅ ꯆꯥꯏ ꯑꯩꯈꯣꯏꯁꯨ
ꯇꯔꯥ ꯐꯥꯕ ꯅꯨꯄꯤꯈꯣꯏꯁꯨ ꯁꯧꯒ꯭ꯔꯤꯒ ꯕꯤꯔꯣꯏꯄꯥ ꯊꯣꯡꯕꯤꯕꯗꯤ ꯆꯥꯏꯌꯦ
ꯎꯝ ꯑꯩꯣꯏ ꯆꯃꯟ ꯅꯗ ꯑꯗꯨꯒ ꯏꯔꯣꯟꯕꯁꯨ ꯆꯥꯏ ꯊꯥꯡꯖꯤꯡ ꯏꯔꯣꯟꯕ
ꯑꯩꯁꯨ ꯍꯧꯒꯠꯄ ꯊꯦꯡꯕꯒꯤ ꯀꯔꯤꯔꯥ ꯃꯣꯏꯗ ꯑꯗꯨꯝ ꯆꯥꯛ ꯈꯛꯇ ꯊꯣꯡꯉꯒ ꯇꯨꯏꯁꯦꯟ ꯈꯛꯇ ꯄꯨꯔꯒ ꯂꯥꯛꯈꯦ
ꯎꯝ
ꯁꯒꯔꯤ ꯀ ꯀꯔꯤ ꯀꯔꯤ ꯍꯧꯖꯤꯛꯁꯦ ꯆꯥꯛ ꯆꯥꯕ ꯂꯣꯏꯔꯒ ꯑꯗꯨꯝ ꯐꯦꯟ ꯃ ꯉꯅꯥꯛꯇ ꯐꯝꯃꯤꯌꯦ
ꯌꯥꯝ ꯁꯥꯕ꯭ꯔꯥ ꯑꯗꯨꯒ
ꯑꯁ ꯑꯩꯈꯣꯏꯅ ꯆꯥꯛ ꯆꯥꯕ ꯂꯦꯡꯕꯒꯤ ꯁꯥꯕꯅꯤꯅ ꯁꯤꯗꯗꯤ ꯁꯤ ꯇꯔꯥ ꯐꯥꯕ ꯅꯨꯄꯤ ꯈꯣꯏꯅꯗꯤ ꯏꯪꯉꯦꯗꯅ
ꯑꯣ
ꯄ ꯑꯁꯤꯗ ꯈꯥꯅꯦꯗ ꯂꯦꯡ ꯃꯟꯕꯒꯤ ꯁꯥꯕꯅꯤ ꯂꯦꯡꯗꯨꯗꯤ ꯀꯩꯁꯨ ꯇꯧꯔꯗꯦ
ꯑꯥ
ꯁꯤꯗꯨꯝ ꯍꯣꯗꯂꯒꯔ ꯅꯪ ꯍꯣꯁꯄꯤꯇꯜ ꯆꯪꯒꯗꯕꯗꯣ ꯍꯩꯩꯅꯩꯅꯤꯀꯣ ꯑꯣ ꯍꯣꯏ ꯅꯨꯡꯗꯥꯡꯅ ꯆꯪꯉꯣ ꯆꯥꯡ ꯀꯄ ꯀ ꯅ ꯇꯨꯝ ꯈꯥꯏ ꯍꯁꯇꯗ
ꯍꯣꯏ ꯇꯨꯝꯒꯦ ꯍꯥꯏꯗꯤ ꯍꯌꯦꯡ ꯎꯝ ꯀꯩ ꯩꯅꯣ ꯄꯣꯞꯁ ꯍꯥꯏꯕꯗꯣ ꯀꯨꯀꯤꯁ ꯑꯦꯟ ꯀ꯭ꯔꯤꯝꯁ
ꯑ ꯑꯣ ꯈꯪꯉꯦ ꯈꯪꯉꯦ ꯆꯣꯀꯂꯦꯒꯤꯗꯣ
ꯁꯤꯐꯇꯤꯒꯤꯗꯣ
ꯍꯥꯎꯇꯕꯅꯦ ꯅꯣꯏ ꯁꯥꯏꯠꯇ ꯐꯤꯐꯇꯤ ꯄꯤꯕ꯭ꯔꯥ ꯁꯤꯗ ꯁꯤꯛꯁꯇꯤ ꯄꯤ ꯑꯗꯣ
ꯎꯝ
ꯄꯋꯥꯔ ꯂꯩꯕꯒꯨꯝ ꯇꯧꯕꯅꯦ ꯆꯥꯕ ꯂꯣꯏꯕꯗ ꯑꯗꯣ ꯃꯤꯜꯀ ꯁꯪꯒꯣꯝꯒ ꯊꯥꯛꯑꯗꯤ ꯍꯥꯎꯕꯅꯦ ꯑꯗꯣ
ꯑꯣ ꯍꯧꯔꯝꯒꯅꯤ ꯁꯤꯅ ꯚꯦꯅꯤꯂꯥ ꯀ꯭ꯔꯤꯝꯅꯦꯕ ꯅꯍꯥꯟ ꯆꯥꯕꯅꯣ ꯀꯔꯤꯒꯤ ꯅꯠꯁꯔꯥ ꯅꯠꯁꯀꯤ ꯐ꯭ꯂꯦꯚꯔꯅꯤꯕ ꯑꯗꯨ ꯅ ꯍꯥꯎꯋꯦ
ꯎꯝ
ꯑꯩꯁꯦ ꯚꯦꯅꯤꯂꯥ ꯄꯥꯝꯗ꯭ꯔꯦ ꯍꯟꯗ
ꯆꯥꯃꯜ ꯂꯒꯦꯀꯣ ꯦꯅꯤꯂꯗ ꯑꯗꯨꯒꯤ ꯐ꯭ꯂꯦꯚꯔ ꯐ꯭ꯂꯦꯚꯔꯇꯣꯞ ꯑꯇꯣꯞꯄꯁꯨ ꯇ꯭ꯔꯥꯏ ꯇꯧꯕꯅ ꯐꯩꯗꯅ
ꯑꯗꯨꯅ
ꯑꯩꯅ ꯍꯧ ꯏꯁꯇ ꯑꯃꯗ ꯍꯥꯁꯤ
ꯑꯗꯨꯝ ꯂꯩꯒꯗ꯭ꯔꯣ ꯃꯁꯦ
ꯍꯣꯏ ꯉꯁꯤ ꯑꯗꯨꯝ ꯂꯩꯒꯅꯤ ꯐꯣꯟ ꯇꯧꯔꯒ ꯑꯗꯨꯨꯝ ꯂꯩꯇ꯭ꯔꯗꯤ ꯎꯄꯥꯏ ꯂꯩꯇꯦꯕ ꯊꯕꯛ ꯍꯧꯖꯤꯛ ꯍꯧꯖꯤꯛꯇꯤ ꯊꯥꯕꯛ ꯂꯩꯥꯏꯇꯕꯅꯤꯅ
ꯑꯗꯨꯅꯦ
ꯎꯄꯥꯏ ꯂꯩꯇ꯭ꯔꯦ
ꯑꯗꯣ ꯅꯪꯗꯤ ꯀꯩꯅꯣꯃꯥꯁꯨ ꯇꯧꯋꯣꯅ
ꯀ꯭ꯔꯤꯔꯥ
ꯐ꯭ꯔꯤꯗ ꯂꯩꯗꯣꯏ ꯁꯔꯨꯛꯄꯨꯗꯤ ꯈꯪꯗꯦ ꯅꯕꯥꯅꯤꯒꯤ ꯕꯤꯖꯤꯅꯦꯁꯇꯨꯁꯨ ꯍꯧꯔꯣꯅ
ꯑꯁ ꯏꯕꯥꯅꯤ ꯕꯤꯖꯤꯅꯦꯁꯁꯦ ꯇꯧꯅꯤꯡꯗ꯭ꯔꯦ ꯁꯥꯕ ꯃꯇꯝꯗ ꯍꯟꯗꯛꯇꯤ ꯏꯃꯥ ꯈꯪꯗꯦ ꯐꯣꯟꯁꯦ ꯑꯗꯨꯁꯨ ꯌꯣꯟꯒꯦ ꯇꯧꯔꯒ ꯌꯣꯟꯗ꯭ꯔꯦ
ꯀꯩꯒꯤ
ꯑꯗꯨ ꯑꯦꯟꯇꯤꯁꯤ ꯈꯣꯏꯒꯤꯅꯦ ꯑꯩꯈꯣꯏꯒꯤ ꯁꯤ ꯗꯦꯠ ꯊꯥꯔꯇꯤ ꯐꯥꯎ ꯉꯥꯏꯌꯣ ꯍꯥꯏꯌꯦ
ꯏꯁꯄꯦꯁꯦꯜ ꯄꯤꯕ ꯅꯥꯎꯗꯎ ꯃꯥꯜꯂꯦ ꯏꯁꯄꯦꯁꯜ ꯏꯁꯄꯦꯁꯜ ꯍꯥꯏꯔꯒ ꯄꯤꯗ꯭ꯔꯦ ꯍꯣꯏ ꯁꯤ ꯗꯤꯁ ꯃꯟꯠ ꯗꯦꯠ ꯊꯥꯔꯇꯤ ꯐꯥꯎ ꯉꯥꯏꯌꯣ ꯍꯥꯏꯌꯦ ꯁꯤ ꯂꯣꯏꯔꯒ ꯊꯣꯛꯀꯗꯧꯕ ꯃꯥꯜꯂꯦ
ꯀꯥꯔꯤꯔꯥ
ꯍꯥꯥ
ꯀꯥꯔꯤꯔꯣ
ꯏꯁꯄꯦꯁꯦꯜ ꯑꯦꯛꯖꯥꯝꯗꯣ ꯍꯥꯏꯕꯅꯦ
ꯑꯣ
ꯑꯩꯒꯤ ꯕꯦꯛꯒ꯭ꯔꯥꯎꯟ ꯃꯈꯣꯟ ꯌꯥꯝ ꯇꯥꯕ꯭ꯔꯥ ꯇꯥꯗꯦꯀꯣ
ꯎꯝ
ꯌꯥꯝ ꯇꯥꯔꯗꯤ ꯍꯥꯏꯕꯤꯒꯦ
ꯑꯣ
ꯇꯣꯏꯠ ꯂꯩ ꯃꯄꯥꯟ ꯊꯣꯛꯅꯤꯡꯉꯥꯏꯁꯨ ꯁꯥꯕꯀꯣ ꯑꯗꯨꯒꯤ
ꯎꯝ ꯑꯗꯣ ꯇꯔ ꯑ ꯅꯣꯏꯔꯣꯝꯗꯒ ꯏꯁꯇ꯭ꯔꯣꯕꯦꯔꯤ ꯐꯥꯝ ꯂꯩꯕꯔꯣ
ꯏꯁꯇ꯭ꯔꯣꯕꯦꯔꯤ ꯐꯥꯝ ꯂꯩꯕꯅꯦ ꯈꯪꯗꯦ ꯍꯧꯖꯤꯛ ꯆꯠꯇꯣꯏꯔ ꯍꯣꯔꯦꯟ ꯆꯠꯇꯣꯏꯔ ꯂꯩꯔꯤ ꯂꯥꯁ ꯌꯥꯔꯗꯤ ꯂꯩꯕ ꯐꯪꯉꯦ ꯑꯗꯣ ꯍꯧꯕ꯭ꯔꯥ ꯍꯧꯗꯕ꯭ꯔꯥꯗꯤ ꯈꯪꯗꯦ
ꯑꯣ
ꯀꯣꯕꯤꯔꯤꯕꯨ ꯆꯥꯅꯤꯡꯗ꯭ꯔꯦꯗ ꯅꯠꯇꯦꯍꯦ
ꯑꯩꯗꯤ ꯀꯩꯅꯣ ꯁꯤꯂꯣꯡꯒꯤꯗꯣ ꯆꯥꯅꯤꯡꯉꯦ
ꯐꯪꯗꯦ ꯁꯇ꯭ꯔꯣꯕꯦꯔꯤꯕꯨ ꯁꯨꯛ ꯆꯥ ꯆꯥꯅꯤꯡꯗꯦ ꯃꯁꯥ ꯈꯛꯇꯅꯦ ꯇꯥꯡꯅ ꯌꯣꯜꯂꯁꯨ ꯍꯣꯡꯅ ꯌꯣꯜꯂꯁꯨ ꯆꯥꯅꯤꯡꯗꯦ
ꯑ ꯑꯩꯗꯤ ꯁꯤꯂꯣꯡꯒꯤ ꯆꯥꯅꯤꯡꯉꯦ ꯌꯥꯝꯅ ꯊꯨꯝꯃꯦ
ꯃꯥꯁꯛꯇꯗꯤ ꯌꯥꯝ ꯁ꯭ꯋꯤꯠ
ꯎꯝ ꯅꯍꯥꯟ ꯅꯪꯅ ꯁꯦꯝꯕꯤꯕꯗꯣ ꯆꯤꯅꯤꯗ ꯂꯨꯞꯄꯒ
ꯑꯥ
ꯑꯗꯣ ꯑꯗꯨ ꯈꯜꯂꯨꯔꯒ ꯑꯣꯟꯅꯤꯡꯉꯦ ꯍꯥꯏꯗꯤ ꯊꯨꯝꯃꯟ ꯕ
ꯑꯥ ꯑꯩꯈꯣꯏꯗ ꯑꯗꯨꯒ ꯁꯦꯝꯕꯗꯨꯁꯨ ꯇꯣꯉꯥꯟꯕ ꯃꯤꯗꯤ ꯑꯗꯨꯝ ꯆꯤꯅꯤꯗꯨ ꯊꯣꯡ ꯊꯣꯡꯉꯒ ꯕ꯭ꯔꯥꯎꯅꯤꯁ ꯀꯂꯔ ꯐꯥꯎ ꯊꯣꯡꯕꯗ ꯊꯣꯛꯀꯗꯕꯅꯤ ꯄꯕ ꯑꯩꯒꯤꯗꯤ ꯑꯗꯨꯃꯥꯏꯅ ꯇꯧꯗ꯭ꯔꯦꯕ ꯑꯗꯨꯝ ꯋꯥꯏꯠ ꯑꯣꯏꯔꯒ ꯇꯧꯈ꯭ꯔꯦꯕ ꯑꯩꯅ ꯒꯨꯝꯕ ꯁꯗꯧꯒꯤ
ꯑꯗꯣ ꯊꯨꯝꯍꯟꯕ ꯃꯤꯅ ꯆꯥꯕꯗꯗꯤ ꯌꯥꯝꯅ ꯍꯥꯎꯅ ꯎꯑꯦꯀꯣ
ꯑꯥ ꯍꯣꯏ ꯆꯥꯕꯗꯨꯗꯤ ꯌꯥꯗ꯭ꯔꯦ ꯀꯗꯥꯏꯗꯒꯤ
ꯑꯣ
ꯑꯥ ꯍ꯭ꯔꯦ
ꯆꯦꯐ ꯃ ꯅ ꯇꯕꯅꯤ ꯅ ꯑꯄꯥꯏ ꯂꯩꯇ‌ꯦ
ꯎꯝ
ꯑ ꯑꯥ ꯑ ꯑꯥ ꯑꯥ ꯑ ꯑ ꯎꯝ ꯎꯝ ꯎꯝ ꯍ
ꯑ ꯑ ꯇꯧꯅꯤ ꯍꯥꯏꯁꯨ ꯂꯩꯇ꯭ꯔꯦ ꯊꯕꯛ ꯑꯗꯨꯝ ꯐꯝꯃꯒ ꯆꯥꯕ ꯈꯛꯇꯅꯦ ꯇꯨꯝꯃꯒ
ꯎꯝ ꯑꯗꯨꯅꯦ ꯑꯗꯨ ꯈꯥꯛꯇꯅꯦ ꯄꯥꯏ ꯂꯩꯀꯦ ꯍꯣꯏ ꯅꯪꯗꯤ ꯑꯗꯨꯝ ꯇꯧꯔꯒ ꯍꯣꯁꯇꯦꯜꯗ ꯈꯔ ꯆꯪꯉꯗꯤ ꯊꯕꯛ ꯊꯨꯅꯤꯡꯉꯥꯏ ꯈꯔ ꯈꯔ ꯕꯤꯖꯤ ꯑꯣꯏꯔꯛꯀꯅꯤ ꯑꯗꯨꯅ ꯐꯩꯌꯦ ꯈꯔ ꯕꯤꯖꯤ ꯑꯣꯏꯕꯗꯨꯅ ꯐꯩꯌꯦ ꯍꯣꯏꯗꯤ ꯇꯨꯝꯕ ꯆꯥꯕ ꯄꯣꯞ ꯇꯧꯕ ꯑꯗꯨ ꯈꯛꯇꯒꯤ ꯑꯁ ꯀꯟꯈ꯭ꯔꯦꯕ ꯑꯁꯦꯡꯕꯗ ꯑꯗꯨꯗ ꯇꯥꯔꯦ
ꯑꯩꯁꯦ ꯑꯁꯦꯡꯕ ꯆꯪꯉꯗꯤ ꯕꯤꯖꯤ ꯑꯣꯏꯔꯛꯈ꯭ꯔꯅꯤ ꯑꯩꯁꯦ
ꯎꯝ ꯑꯗꯨꯅ ꯈꯔ ꯐꯩꯌꯦ ꯑꯗꯨꯝ ꯁꯨꯝ ꯂꯩꯕꯁꯦ ꯕꯣꯔꯤ ꯄꯨꯕꯒꯨꯝꯕꯗ ꯂꯣꯏ ꯈꯪꯉꯤꯕ ꯑꯗꯨꯒꯤ ꯈꯔ ꯕꯤꯖꯤ ꯑꯣꯏꯍꯟꯕꯗꯨꯅ ꯐꯩꯌꯦ
ꯍꯌꯦꯡꯁꯦ ꯕꯣꯁꯅꯥ ꯑꯃ ꯆꯠꯀꯅꯤ ꯑꯃꯨꯛ ꯑꯩꯈꯣꯏꯗꯤ ꯕꯣꯗ ꯍꯩꯇ꯭ꯔꯗꯤ ꯀꯔꯥ ꯍꯩꯕꯒꯤꯅꯦ ꯃꯣꯏꯅ ꯁꯨꯅꯥꯁ ꯀꯧꯔꯅꯣ ꯏꯕꯥꯅꯤ ꯄ꯭ꯂꯦꯌꯔꯅ ꯍꯥꯏꯕ ꯅꯠꯇ꯭ꯔꯣ
ꯀꯤꯔꯒꯁꯦꯟꯕꯗꯣ
ꯑꯁꯟꯗꯥꯛꯇꯤ ꯀꯤꯗ꯭ꯔꯦ ꯕꯣꯜ ꯍꯥꯏꯕ ꯃꯐꯝꯗ ꯑꯗꯨꯝ ꯆꯪꯈ꯭ꯔꯦ ꯀ꯭ꯋꯥꯡꯒꯩꯕꯥꯅꯤ ꯍꯟꯗꯛ ꯏꯁꯇꯥꯔ ꯄ꯭ꯂꯦꯌꯔꯅꯦ ꯅꯠꯇ꯭ꯔꯣ ꯑꯁ ꯗꯃ ꯊꯥꯖꯕꯤꯌꯣ ꯅꯪ ꯅꯪꯅ ꯐꯥ ꯊꯥꯖꯗ꯭ꯔꯗꯤ ꯀꯅꯥꯅ
ꯃꯤ ꯑꯇꯣꯞꯄ ꯍꯥꯏꯔꯗꯤ ꯊꯥꯖꯒꯅꯤ ꯅꯪꯅ ꯍꯥꯏꯕꯅꯤꯅ ꯊꯥꯖꯒꯦ
ꯅꯪꯅ ꯐꯥꯎ ꯊꯥꯖꯗ꯭ꯔꯗꯤ ꯀꯅꯥꯅ ꯑꯩꯈꯣꯏꯕꯨ ꯑꯩꯕꯨ ꯑꯃꯨꯛ ꯐꯖꯗꯣꯏꯅꯣ ꯍꯣꯟꯒ ꯏꯕꯥꯅꯤꯗꯤ ꯀꯁ ꯂꯩꯦ ꯍ
ꯑꯗꯨ ꯅꯍꯥꯟ ꯑꯩꯈꯣꯏ ꯆꯠꯄꯗꯣ ꯀꯣꯏꯕ ꯑꯗꯨꯗ ꯔꯤ ꯃꯅꯨꯡꯗꯗ ꯑꯩꯈꯣꯏ ꯏꯁꯩ ꯁꯛꯑꯒ ꯖꯒꯥ ꯇꯧꯕꯗꯨꯣ ꯅꯝꯕꯗꯨꯣ ꯅꯪꯒꯤ ꯐꯣꯟꯗ ꯅꯠꯇ꯭ꯔꯣ
ꯅꯠꯇꯦ ꯑꯗꯣ ꯅꯨꯄꯤ ꯑꯃꯒꯤ
ꯑꯣ ꯁ ꯊꯥꯔꯛꯇꯦ ꯑꯗꯨ ꯅꯨꯄꯤꯗꯣ ꯀꯣ ꯁꯥꯎꯅꯤꯡꯉꯦ ꯑꯩꯗꯤ
ꯑꯗꯨꯏꯅꯦ ꯃꯥꯒꯤꯗ ꯑꯩꯣꯏ ꯒꯣꯁꯄꯦꯜꯒꯤ ꯁꯛꯄ ꯀꯩꯅꯣꯗꯣ ꯂꯩꯕꯅꯦꯕ ꯐꯔꯀ
ꯑꯗꯨꯅꯦ ꯄꯥꯝꯕ ꯑꯩꯗꯤ
ꯑꯩꯁꯨꯅꯦ ꯄꯥꯔꯠꯀ ꯊꯝꯃꯒ ꯁꯛꯄꯗꯣ ꯐꯠ ꯇꯥꯕ ꯅꯨꯡꯉꯥꯏꯕꯅꯦꯕ ꯁꯤ ꯐꯣꯟ ꯇꯧꯕ ꯑꯁ ꯃꯥꯗꯧꯅꯤ ꯑꯁ ꯑꯦꯟꯕꯤ ꯌꯧꯒꯟꯗꯕꯅꯤꯅꯦ
ꯑꯦ ꯑꯟꯂꯤꯃꯤꯇꯦꯠ ꯅꯠꯇ꯭ꯔꯣ
ꯃꯥꯒꯤꯗꯣ ꯐꯣꯔ ꯖꯤ ꯑꯣꯏꯕ ꯐꯣꯟꯗꯣ ꯇꯨꯡ ꯀꯅꯦ
ꯍꯣꯔꯖꯤ ꯑꯣꯏꯕ ꯑꯗꯨꯒꯤ ꯊꯉꯥꯏꯗꯣ ꯑꯦꯝꯕꯤ ꯂꯩꯗꯕ ꯃꯥꯜꯂꯦ
ꯎꯝ ꯍꯤꯗꯥꯛꯁꯨ ꯆꯥꯃꯟꯕꯒꯤ ꯇꯜꯂꯤꯦꯗ ꯍꯧꯖꯤꯛ ꯑꯃꯨꯛ ꯆꯥꯈꯅꯤ ꯑꯃꯨꯛ
ꯆꯥꯎ ꯆꯥꯎ ꯄꯥꯏꯂꯠꯇ ꯆꯥꯡ ꯐꯥꯗꯒꯟꯅꯥꯈꯗ
ꯃꯣꯔꯅꯤꯡꯗ ꯏꯟꯍꯦꯂꯔ ꯑꯃ ꯁꯤꯖꯤꯟꯅꯔꯦ ꯆꯕꯗ ꯑꯣꯏꯔꯒꯒꯣ ꯃꯆꯥꯥꯑꯦ ꯑꯐꯁꯔꯅ ꯍꯗ ꯀꯩꯅꯣ ꯄꯥꯎꯗꯔ ꯑꯃ ꯏꯁꯤꯡꯅ ꯃꯤꯛꯁ ꯇꯧꯔꯒ ꯊꯛꯑꯦ ꯑꯗꯨꯒ ꯆꯨꯝꯃꯝꯗꯥꯏꯗ ꯑꯃꯨꯛ ꯒꯨꯂꯤ ꯆꯥ ꯑꯇꯣꯄꯒꯨꯂꯤ
ꯆꯃꯜ ꯍꯦ
ꯃꯁꯤꯡꯗꯣ ꯌꯥꯝꯃꯟꯕ ꯍꯥꯏꯗꯤ ꯇꯣꯉꯥꯟ ꯇꯣꯉꯥꯟ ꯂꯩꯕ ꯍꯤꯗꯥꯛ ꯇꯣ
ꯍꯣꯏ ꯅꯪꯁꯨ ꯀꯣꯛ ꯃꯊꯥ ꯌꯥꯝ ꯁꯥꯅꯕꯝꯅꯤ ꯆꯥꯃꯜꯂꯒꯦꯀꯣ
ꯍꯥꯏꯒꯅꯨ ꯄꯩꯁꯥ ꯁꯤ ꯂꯣꯏꯔꯒ ꯄꯩꯁꯥ ꯂꯩꯅꯤ ꯍꯥꯏꯥꯏꯗꯣ ꯂꯩꯇꯦ ꯑꯩꯒꯤꯗꯤ ꯍꯤꯗꯥꯛ ꯑꯃꯗ ꯐꯥꯏꯚ ꯍꯟꯗ꯭ꯔꯦꯠ ꯑꯕꯞ ꯈꯛꯇꯅꯦꯕ ꯑꯗꯨꯒ ꯍꯤꯗꯥꯛ ꯑꯃ ꯇꯨ ꯍꯟꯗ꯭ꯔꯦꯠ ꯇꯨ ꯊꯥꯎꯖꯟ ꯁꯤꯛꯁ ꯍꯟꯗ꯭ꯔꯦꯗꯀꯤꯁꯨ ꯀꯥꯞꯅꯤꯡꯉꯥꯏꯅꯤ
ꯑꯣ ꯑꯩꯁꯨꯁ ꯍꯤꯗꯥꯛ ꯆꯥꯅꯤꯡꯉꯥꯏ ꯂꯩꯔꯗꯤ ꯌꯥꯝ ꯃꯨꯕ꯭ꯔꯦꯁꯤꯔ ꯋꯥꯈꯜ ꯇꯧꯋꯦ ꯆꯥꯅꯤꯡꯗꯕꯒꯤ
ꯎꯝ ꯅꯪꯁꯨ ꯈꯪꯉꯤꯅ ꯑꯩꯗꯤ ꯍꯤꯗꯥꯛ ꯆꯥꯅꯤꯡꯗꯦ ꯆꯕ ꯍꯩꯇꯦ ꯑꯣ ꯊꯣꯛꯀꯦ ꯇꯧꯋꯦꯕ ꯑꯃꯨꯛ
ꯑꯗꯨꯅꯤ ꯑꯩꯁꯨ ꯆꯥꯅꯤꯡꯗꯦ ꯍꯟꯗꯛ ꯒꯦꯁꯇ꯭ꯔꯤꯒꯤ ꯆꯥꯕꯗꯁꯨ ꯁꯣꯛꯂꯦ ꯄꯋꯥꯏ ꯂꯩꯃꯟꯗꯕꯒꯤ ꯆꯥꯕꯅꯦ
ꯑ ꯆꯥꯒꯗꯕꯅꯦ ꯑꯗꯨꯗꯤ ꯑꯩꯗꯤ ꯁꯤ ꯍꯟꯗꯛꯁꯦ ꯆꯥꯕꯒꯤ ꯑ ꯂꯤꯁꯇ꯭ꯔꯤꯀꯤꯗꯣꯝꯗ ꯌꯦꯞꯈ꯭ꯔꯦ
ꯍꯣꯏ ꯈꯔ ꯐꯩꯌꯦ ꯑꯗꯨ ꯆꯥꯕꯤꯕꯒꯤ ꯃꯣꯔꯅꯤꯡ ꯁꯤꯒꯅꯦꯁ ꯍꯥꯏ ꯃꯣꯔꯅꯤꯡ ꯗ ꯀꯔꯤꯔ ꯀꯣꯛ ꯉꯥꯎꯕ ꯑꯗꯨꯝ ꯇꯧꯕꯗꯣ ꯇꯧꯗ꯭ꯔꯦ ꯑꯗꯨꯒ ꯆ ꯈꯔ ꯊꯦꯡꯅ ꯆꯥꯕꯗꯣ ꯑꯗꯨꯝ ꯇꯧꯕ ꯌꯥꯈ꯭ꯔꯦ ꯅꯍꯥꯟꯗꯤ ꯑ ꯁꯤꯛꯁ ꯁꯦꯚꯦꯟ ꯑꯗꯨꯋꯥꯏꯐꯥꯎ ꯆꯥꯛ ꯆꯥꯗ꯭ꯔꯗꯤꯣꯛ ꯇꯣ ꯍꯧꯔꯅꯤ ꯀꯣꯛ ꯉꯥꯎꯕ ꯑꯣꯅꯤꯡꯕꯒꯨꯝꯕꯗꯣ ꯑꯗꯣ ꯍꯟꯗꯛꯇꯤ ꯍꯤꯗꯥꯛ ꯆꯥꯕꯤꯕꯒꯤ ꯌꯥꯝ ꯍꯣꯏ ꯑꯗꯨꯝ ꯇꯧꯗ꯭ꯔꯦ ꯑꯗꯨꯅ ꯑꯩꯕꯨ ꯍꯣꯟꯕꯁꯨ ꯑꯗꯨ ꯆꯥꯎꯋ ꯍꯥꯏꯕꯅꯦ ꯃꯥ ꯆꯥꯗꯕ
ꯆꯝꯐ ꯑꯣꯏ
ꯎꯝ
ꯊꯥꯗꯑꯦ ꯍꯥꯏꯌꯦ ꯁꯤ ꯑꯣꯅꯤꯗꯤ ꯄꯋꯥꯔ ꯌꯥꯝꯗꯦꯅ ꯈ꯭ꯋꯥꯏꯗꯒꯤ ꯍꯣꯡꯕꯅꯤꯅ ꯒꯦꯠꯁꯠꯀꯤ ꯍꯤꯗꯥꯛ ꯇ ꯑꯗꯨ ꯆꯥꯎ ꯍꯥꯏꯔꯒ ꯂꯧꯔꯒ ꯆꯥꯔꯦ ꯀꯤꯕ ꯃꯥꯜꯂꯦ ꯆꯥꯅꯤꯡꯉꯥꯏ
ꯍꯧꯖꯤꯛ ꯀꯤꯔꯒ ꯀꯣꯟꯅ ꯋꯥ ꯔꯗꯤꯀꯣ ꯑ ꯇꯧꯒꯦ ꯍꯥꯏꯅ ꯄꯪꯇꯧ ꯇꯧꯕꯅꯨ ꯍꯥꯏꯌꯣ
ꯑꯗꯨꯅꯦ ꯅ ꯈꯣꯔꯦꯟ ꯍꯥꯏꯕꯤꯌꯨ ꯇꯧꯋꯦ ꯇꯧꯒꯦ ꯇꯧ ꯌꯥꯏ ꯇꯧꯕ ꯌꯥꯏ ꯇꯧꯕ ꯌꯥꯏ ꯍꯥꯏꯅ ꯄꯪꯇꯧꯅ ꯇꯧꯕ ꯌꯥꯗꯦꯅ ꯑꯗꯨꯒꯤ ꯑꯁ ꯑꯩꯗꯤ ꯗꯥꯏꯖꯦꯁꯟꯒꯤ ꯍꯤꯗꯥꯛꯁꯨ ꯆꯥ ꯀꯥꯏꯅ ꯂꯩꯔꯅꯤ ꯑꯩꯗꯤ ꯆꯥꯛ ꯆꯥꯔꯗꯤ ꯑꯩ ꯄꯣꯛ ꯑꯗꯨꯝ ꯊꯣꯛꯏꯅ ꯑꯗꯨꯒꯤ ꯗꯥꯏꯖꯦꯁꯟ ꯈꯤꯗꯥꯛ ꯆꯥꯒꯦ ꯑꯩ ꯍꯟꯗꯛ ꯃꯃꯥꯡꯗ ꯊꯣꯛꯈ꯭ꯔꯦ ꯄꯣꯛꯇꯣ
ꯗꯣ ꯑꯩ ꯍꯥꯏꯕꯗꯣ ꯇꯧꯔꯣ ꯏꯁꯤꯡ ꯇꯞ ꯇꯥꯅ ꯊꯛꯆꯤꯜꯂꯣ ꯑꯗꯨꯒ ꯑꯣ ꯇꯣꯏꯂꯦꯠ ꯆꯡꯉꯍꯥ
ꯑꯩꯕꯨ ꯋꯥꯍꯟꯅꯤꯡꯗꯦ
ꯑꯦ ꯑꯗꯣ ꯎꯝ ꯑ ꯑ ꯑꯗꯣ ꯑꯣꯕ ꯂꯣꯏꯔꯒ ꯌꯥꯝ ꯅꯨꯡꯉꯥꯏꯕ ꯍꯥꯏꯕꯅꯦ ꯍꯛꯆꯥꯡ
ꯑꯗꯤ ꯁꯟꯒꯤ ꯆꯥꯒ ꯑꯃꯣ ꯃꯅꯤꯡꯔꯣꯝꯗꯒꯤ ꯃꯅꯤꯡꯔꯣ ꯃꯤꯒꯤ ꯊꯣꯛꯄꯅ ꯐꯗ꯭ꯔꯣ
ꯑꯗꯣ ꯑꯣ ꯑ ꯅꯪꯒꯤꯗꯣ ꯗꯥꯏꯖꯦꯁ ꯇꯧꯗ꯭ꯔꯗꯤ ꯃꯅꯤꯡꯂꯣꯝꯗ ꯊꯣꯛꯄ ꯌꯥꯔꯣꯏꯕ ꯃꯃꯥꯡꯗꯣ ꯊꯣꯛꯍꯟꯒꯗꯕꯅꯦꯕ ꯑꯗꯣ
ꯇꯨꯒꯤꯅꯦ ꯗꯥꯏꯖꯦꯁꯟ ꯍꯤꯗꯥꯛ ꯆꯥꯒꯦ ꯇꯧꯕꯗꯣ ꯑꯣ ꯕꯦꯕꯤ ꯅꯩꯅꯧ ꯑꯁ ꯍꯥꯏꯔꯒ ꯑꯃꯨꯛ ꯃꯅꯤꯡꯔꯣ ꯊꯣꯛꯅꯤꯡꯈ꯭ꯔꯦ ꯁꯤ ꯋꯥꯔꯤ ꯍꯥꯏꯔꯒ ꯇꯥꯔꯤ ꯌꯥꯗ꯭ꯔꯦꯅꯦ
ꯅꯪꯗꯤ ꯍꯦꯛ ꯁꯥꯕꯨꯨ ꯍꯦꯡ ꯊꯣꯛꯑꯦꯅ ꯗꯩꯖꯦꯁꯟ ꯅꯨꯡꯉꯥꯏꯕꯒꯤꯅꯦ
ꯑꯁ ꯑꯗꯨ ꯑꯣꯏꯔꯁꯨ ꯆꯥꯛ ꯍꯩ ꯆꯥꯕꯒ ꯄꯨꯛꯇꯣ ꯑꯗꯨꯝ ꯆꯥꯎꯈꯠꯂꯦꯕ ꯑꯗꯣ ꯇꯟꯕ ꯑꯩꯁꯦ ꯅꯣꯏꯕꯁꯦ ꯀꯗꯥꯏꯗ ꯅꯣꯏꯕ꯭ꯔꯥ ꯀꯥꯟꯗ ꯑꯩꯒꯤ ꯄꯨꯛꯀꯤ ꯏꯁꯀꯤꯟꯗꯣ